ꯍꯜꯂꯣ ꯍꯜꯂꯣ
ꯍꯜꯂꯣ
ꯇꯥꯔꯕꯣ
ꯎꯝ ꯇꯥꯔ‌ꯦ
ꯅꯪ ꯕꯣꯜ ꯌꯦꯡꯉꯣꯏꯗ꯭ꯔꯣ ꯉꯁꯤꯗꯤ
ꯀꯩꯑꯥꯕ
ꯕꯣꯜ ꯌꯦꯡꯉꯣꯏꯗ꯭ꯔꯣ
ꯌꯦꯡꯗꯣꯔꯤꯕꯅꯤ ꯉꯥꯏꯗꯣꯔꯤꯕꯅꯤ ꯒꯦꯝ ꯑꯣꯟ ꯁꯣꯟꯗ ꯌꯦꯡꯉ ꯉꯥꯏꯈꯤꯗꯣꯏꯅꯤ
ꯎꯝ ꯑꯩ ꯄꯩꯁꯥ ꯊꯥꯅꯩꯅꯦ ꯄꯥꯈꯠꯂꯦ ꯄꯩꯁꯥ ꯊꯥꯅꯩ ꯄꯥꯈꯠꯂꯦꯕ
ꯂꯨꯄꯥ ꯀꯌꯥ ꯊꯥꯅꯩꯕ ꯍꯥꯏꯁꯦ
ꯇꯨꯀꯦ
ꯑ ꯀꯩ ꯅꯪ ꯀꯩꯗ ꯊꯥꯏꯕ ꯑꯥꯔꯖꯦꯟꯇꯤꯅꯥꯗ
ꯎꯝ
ꯄꯣꯔꯅꯤ ꯗꯨꯗꯤ
ꯀꯩꯅꯣ ꯑꯦ ꯀꯩꯅꯣ ꯅꯪꯅ ꯉꯥꯡꯉꯤꯗꯣ
ꯅꯪ ꯉꯥꯡꯉꯤꯗꯣ ꯑꯁꯦꯡꯕꯩꯅꯦ ꯐꯥꯒꯤ ꯅꯠꯇꯦ ꯃꯤ ꯏꯪꯪꯂꯦꯟꯅ ꯍꯣꯏ ꯃꯦꯁꯤꯒꯤ ꯈꯜꯂꯕꯨꯗꯤ ꯅꯨꯡꯉꯥꯏꯇꯦ ꯀꯥꯍꯟꯅꯤꯡꯉꯦ ꯑꯗꯨꯏꯁꯨ ꯌꯥꯗꯦꯕ ꯏꯪꯂꯦꯟ ꯃꯤ ꯅꯪ ꯄꯩꯁꯥ ꯐꯌꯥꯝ ꯐꯪꯉꯒꯦ ꯅꯪ ꯕꯣꯜ ꯊꯥꯕꯗꯣ ꯍꯥ
ꯑꯩꯁꯦ ꯋꯥꯔꯤ ꯂꯤꯔꯛꯀꯦꯁꯦ ꯑꯩꯁꯦ ꯅꯍꯥꯟ ꯏꯁꯄꯦꯟꯒ ꯕꯦꯜꯖꯤꯌꯝ ꯂꯩꯕꯗꯣ
ꯍ‌ꯣꯏ
ꯑꯗꯨꯗ ꯏꯁꯄꯦꯟꯁꯦ ꯊꯥꯔꯦ ꯅꯠꯇꯦ ꯅꯠꯇꯦ ꯅꯠꯇꯦ ꯅꯠꯇꯦ ꯏꯁꯄꯦꯟꯗ ꯈꯜꯂꯦ ꯏꯁꯄꯦꯟ ꯊꯥꯔꯦꯕꯀꯣ ꯑꯗꯨ ꯀꯥꯔꯦꯗꯅ ꯑꯗꯨ ꯀꯥꯔꯦ ꯑꯗꯨꯗꯨꯒ ꯅꯣꯡꯉꯥꯜꯂꯒ ꯅꯣꯡꯉꯥꯜꯒꯔꯥ ꯀꯩꯅꯣ ꯅꯣꯔꯋꯦꯒ ꯏꯪ ꯏꯪꯂꯦꯟꯒ ꯂꯩꯌꯦꯀꯣ ꯑꯗꯨꯒ ꯑꯃꯨꯛ ꯑꯩ ꯊꯥꯅꯩꯗꯣ ꯏꯌꯥꯝꯕꯅꯦꯕ ꯑꯗ ꯃꯥꯅ ꯑ ꯅꯣꯔ ꯃꯥꯅ ꯑꯃꯨꯛ ꯅꯣꯔꯋꯦ ꯈꯜꯂꯒꯦꯅ ꯅꯣꯔꯋꯦ ꯈꯜꯂꯦꯕꯀꯣ ꯑꯩ ꯏꯪꯂꯦꯟ ꯑꯗꯨꯝ ꯇꯥꯔꯦꯅ ꯑꯗꯨ ꯏꯪꯂꯦꯟ ꯂꯩꯍꯧꯔꯦꯅ ꯏꯪꯂꯦꯟ ꯂꯩꯍꯧꯔꯦ ꯑꯗꯣꯏꯇꯥꯔꯁꯨ ꯆꯧꯉꯥ ꯆꯧꯉꯥ ꯊꯅꯕꯅꯦꯕ ꯑꯍꯥꯟꯕꯅꯤꯅ ꯌꯥꯝꯅ ꯊꯝꯅꯒꯨꯝꯁꯦꯅ ꯍꯣꯏ ꯍꯣꯏ ꯍꯣꯏ ꯏꯪꯂꯦꯟ ꯀꯥꯏ ꯍꯥꯏꯕ ꯁꯣꯏꯔꯤꯅꯦ ꯑꯩꯅ ꯍꯥꯏꯖ‌ꯦ ꯃꯥ ꯂꯩꯍꯧꯗꯣꯏꯅꯦꯕ ꯑꯗ ꯑꯍꯥꯟꯕꯩꯅꯤ ꯅ ꯆꯧꯉꯥ ꯆꯧꯉꯥ ꯗꯪ ꯊꯥꯅꯔꯁꯦꯅ ꯊꯥꯅꯔꯦ ꯆꯧꯉꯥ ꯆꯧꯉꯥ ꯈꯛꯇꯪ ꯑꯗꯣ ꯑꯩꯅ ꯑꯅꯤꯃꯛ ꯀꯥꯔꯦ ꯂꯤꯁꯤꯡ ꯑꯃ ꯂꯩꯔꯗ꯭ꯔ ꯗꯨꯗꯤ
ꯎꯝ
ꯑꯗꯨꯗꯨꯒ ꯉꯔꯥꯡꯖꯤꯅ ꯉꯔꯥꯡꯖꯤꯗ ꯏꯁꯄꯦꯟꯒ ꯐ꯭ꯔꯥꯟꯁꯒꯁꯤ ꯑꯩꯅ ꯃꯤ ꯑꯩꯅ ꯏꯁꯄꯦꯟꯅꯤ ꯈꯟꯖꯕꯅꯦꯕ ꯑꯗꯣ ꯐ꯭ꯔꯥꯟꯁꯁꯦ ꯃꯤ ꯂꯣꯏꯅ ꯍꯥꯏꯅꯔꯛꯑꯦꯅ ꯑꯩꯁꯦ ꯐ꯭ꯔꯥꯟꯁ ꯑꯣꯏꯅ ꯊꯥꯖꯜꯂꯦꯕꯀꯣ ꯂꯨꯄꯥ ꯂꯤꯁꯤꯡ ꯑꯅꯤꯅꯦꯕ
ꯎꯝ
ꯑꯗꯒꯤꯗꯤ ꯐꯖꯔꯦꯀꯣ ꯃꯥꯅ ꯂꯣꯏ ꯈꯣꯈꯠꯈ꯭ꯔꯦ ꯍꯥꯟꯅꯒꯤ ꯂꯨꯄꯥ ꯂꯤꯁꯤꯡ ꯑꯃ ꯂꯩꯕꯗꯨꯁꯨ ꯃꯥ ꯑꯗꯨꯝ ꯂꯧꯈ꯭ꯔꯦ ꯑꯗꯒꯤꯗꯤ ꯂꯤꯁꯤꯡ ꯑꯃ ꯃꯣꯏ ꯍꯥꯞ ꯈꯣꯠꯇꯣꯔꯦꯀꯣ ꯑꯗꯨꯃꯥꯏꯅ ꯂꯩꯔꯦ ꯄꯣꯠꯁꯦ ꯑꯗꯨ ꯉꯁꯤ ꯉꯁꯤ ꯑꯃꯨꯛ ꯁꯥꯅꯔꯤꯁꯤꯅꯦ ꯑꯩꯅ ꯀꯥꯔꯤꯉꯩꯗ ꯑꯩꯁꯦ ꯇꯣꯛꯆꯔꯗꯕꯁꯦ ꯃꯥꯅ ꯅꯪ ꯇꯣꯡꯉ ꯇꯣꯛꯈꯤꯕ ꯌꯥꯔꯣꯏ ꯑꯃꯨꯛ ꯊꯥꯅꯒꯤꯅꯤꯁꯤꯅꯦ ꯃꯥꯅ ꯍꯥꯏꯁꯦ
ꯉꯔꯥꯡꯒꯤꯗꯨꯁꯨ ꯑꯩꯅ ꯈꯟꯖꯔꯤꯅꯦ ꯃꯥꯅ ꯈꯟꯕ ꯑꯩꯅ ꯈꯟꯖꯧꯅꯦ ꯑꯗꯨꯝ ꯍꯥꯏꯌꯦꯕ ꯃꯥꯅ ꯑꯩꯅ ꯐ꯭ꯔꯥꯟꯁ ꯈꯟꯕꯅꯦ ꯍꯥꯏꯕ ꯐꯖꯔꯦ
ꯑꯗꯨ ꯊꯥꯅꯅꯤꯡꯕ ꯃꯤ ꯂꯥꯛꯑꯣ ꯀꯩꯁꯨ ꯀꯥꯏꯗꯦ ꯑꯩꯗꯤ ꯏꯁꯄ꯭ꯂꯦꯟ ꯗ ꯑꯗꯨꯝ ꯊꯥꯗꯣꯏꯅꯦ
ꯑꯗꯣ ꯈꯪꯗꯦ ꯉꯁꯤ ꯉꯁꯤꯁꯤꯅꯦ ꯉꯁꯤꯁꯦ ꯑꯇ ꯂꯧꯈꯠꯀꯦ ꯇꯧꯅꯦꯕ ꯌꯥꯗꯣꯏꯔꯣ ꯌꯥꯔꯣꯏꯗꯣꯏꯔ ꯈꯪꯗꯦꯕ
ꯉꯁꯤꯗꯤ ꯇꯝꯕ ꯉꯝꯗꯦ ꯏꯪꯂꯦꯟꯁꯨ ꯌꯥꯝ ꯂꯤꯡꯉꯦ ꯕꯦꯂꯤꯉꯥꯝ ꯑꯗꯗꯒꯤ ꯕꯦꯂꯤꯉꯥꯝ ꯀꯦꯟ ꯇꯣꯞ ꯃꯤ ꯇꯣꯞ ꯁꯀꯣꯔ ꯔꯔꯗꯅꯤ ꯂꯩꯗꯣ
ꯑꯗꯨꯅꯦ ꯃꯤ ꯁꯤꯃꯤ ꯐꯥꯏꯅꯦꯟ ꯆꯪꯅꯔꯛꯏꯁꯦ ꯈꯧꯁꯦ ꯂꯣꯏꯅꯃꯛ ꯂꯤꯡꯅꯕ ꯉꯥꯛꯇꯅꯦ ꯍꯥꯏꯕ
ꯑꯧ ꯑꯥꯔꯖꯦꯟꯇꯤꯅꯥ ꯁꯝꯅ ꯍꯥꯏꯔꯕꯗ ꯑꯩ ꯋꯥꯈꯜꯗꯗꯤ ꯍꯣꯏ ꯅꯪ ꯅꯨꯡꯉꯥꯏꯕ꯭ꯔꯥ ꯅꯨꯡꯉꯥꯏꯇꯕꯗꯤ ꯈꯪꯗꯦ ꯑꯩꯁꯨ ꯑꯁꯦꯡꯕ ꯍꯥꯏꯖꯕꯅꯤꯕꯀꯣ
ꯎꯝ ꯍꯥꯏꯔꯛꯑꯣ
ꯎꯝ ꯏꯪꯂꯦꯟꯅ ꯀꯥꯈꯤꯗꯧꯗꯤ ꯃꯥꯜꯂꯤ ꯀꯔꯤꯅꯣ ꯍꯥꯏꯕꯗ ꯏꯪꯂꯦꯟꯅ ꯐ꯭ꯔꯥꯅꯁꯀ ꯁꯥꯟꯅ ꯀꯥꯏꯗꯣ ꯗꯥꯎ ꯌꯥꯕ ꯀꯩꯁꯨ ꯌꯥꯎꯗꯦꯕ ꯑꯔꯖꯦꯟꯇꯤꯅꯥꯒ ꯏꯖꯤꯞꯀ ꯁꯥꯟꯅꯕꯁꯨ ꯄꯣꯗꯧꯔꯕꯅꯤ ꯗꯥꯎ ꯌꯥꯕꯩ ꯀꯥꯔꯛꯏꯅꯤ ꯁ꯭ꯋꯤꯗꯦꯟꯒ ꯁꯥꯟꯅꯕꯁꯨ ꯄꯣꯗꯧ ꯇꯧꯔꯃꯤ ꯗꯥꯋ ꯌꯥꯕꯩ ꯀꯥꯔꯛꯏꯅꯤ
ꯆꯠꯂꯒ ꯑꯃꯨꯛ ꯍꯥꯏꯗꯣꯛꯎꯗꯣꯏꯔꯕ ꯑꯩꯁꯦ ꯍꯧꯖꯤꯛ
ꯊꯥꯅꯤꯡꯉꯗꯤ ꯐꯥꯏꯅꯦꯜꯗ ꯊꯥꯎꯋꯣ ꯌꯥꯝ ꯊꯥꯅꯤꯡꯉ ꯌꯥꯝ ꯊꯥꯎꯑꯣ ꯐꯥꯏꯅꯦꯜꯗ ꯏꯁꯄꯦꯟꯗ ꯊꯥꯎꯋꯣ
ꯍꯣꯏ ꯏꯁꯄꯦꯟꯕꯨꯗꯤ ꯑꯗꯨꯝ ꯈꯜꯂꯤꯕꯅꯦ ꯑꯩꯒꯤ ꯀꯣꯛꯁꯤꯗ
ꯌꯥꯝ ꯂꯤꯡꯕꯅꯦ ꯑꯦꯇꯦꯛꯁꯨ ꯂꯤꯡꯉꯦ ꯗꯤꯐꯦꯟꯁꯨ ꯂꯤꯡꯉꯦ ꯃꯤꯠꯁꯨ ꯂꯤꯡꯉꯤ
ꯑꯗꯣ ꯉꯁꯤꯁꯤꯁꯨꯅꯦ ꯑꯩꯅ ꯈꯜꯂꯤꯁꯦ ꯉꯁꯤꯁꯦ ꯀꯃꯥꯏꯅ ꯇꯧꯔꯤꯅꯣ ꯈꯪꯗ꯭ꯔꯦ ꯑꯩꯁꯦ ꯑꯩꯁꯦ ꯋꯥꯈꯜꯁꯦ
ꯉꯁꯤꯒꯤ ꯏꯪꯂꯦꯟꯒꯤ ꯑꯇꯦꯛ ꯌꯥꯝ ꯂꯤꯡꯉꯤꯀꯣ ꯑꯗꯒꯤ ꯑꯥꯔꯖꯦꯟꯇꯤꯅꯥꯒꯤꯗꯤ ꯑꯗꯨꯝ ꯅꯣꯔꯃꯦꯜꯅꯦ ꯍꯥꯟꯅ ꯂꯩꯔꯤꯗꯣ
ꯑꯗꯣ ꯑꯥꯔꯖꯦꯟꯇꯤꯅꯥꯒꯤ ꯃꯗꯥꯎ ꯑꯃ ꯂꯩꯕꯅꯦꯕ ꯇꯣꯉꯥꯟꯕ ꯑꯃ ꯃꯥꯏ ꯖꯤ ꯖꯤ ꯂꯤꯠꯄ ꯑꯃ ꯂꯩꯕꯅꯦꯕ
ꯑꯗꯣ ꯄ꯭ꯂꯦꯗꯤ ꯑꯗꯨꯝ ꯂꯣꯏꯔꯝꯗꯥꯏ ꯗꯗꯤ ꯐꯖꯕꯅꯦ ꯑꯦꯖꯦꯟꯇꯤꯅꯥꯒꯤ ꯊꯥꯎꯗ ꯊꯥꯅꯤꯡꯉꯕꯨꯗꯤ ꯅꯪ ꯅꯨꯡꯉꯥꯏꯔꯣꯏ ꯑꯃꯨꯛ
ꯅꯍꯥꯟ ꯅꯍꯥꯟ ꯅꯣꯡꯃ ꯑꯃꯁꯨ ꯀꯩꯅꯣ ꯇꯧꯗ꯭ꯔꯣ ꯌꯥꯗ꯭ꯔꯦ ꯌꯥꯗ꯭ꯔꯦ ꯌꯥꯗ꯭ꯔꯦ ꯇꯧꯔꯒ ꯕ꯭ꯔꯦꯛ ꯃꯇꯨꯡꯗ ꯀꯩꯅꯣꯝꯃ ꯇꯧꯈꯠꯂꯛꯄꯗꯣ ꯃꯥꯅ
ꯏꯟꯖꯤꯞꯀꯤ ꯑꯗꯣ ꯃꯣꯏꯅꯁꯨ ꯍꯥꯏꯗꯤ ꯔꯦꯐ꯭ꯔꯤꯗꯣ ꯈꯤꯇꯪ ꯑꯟꯐꯦꯌꯔꯁꯨ ꯑꯣꯏꯕ ꯍꯥꯏꯇꯥꯔꯦ ꯈꯤꯇꯪ
ꯎꯝ
ꯀꯃꯥꯏ ꯍꯥꯏꯅꯤ ꯚꯥꯏ꯭ꯁ ꯑꯣꯏꯕ ꯍꯥꯏꯗꯣꯏꯔ
ꯈꯪꯗꯦ ꯑꯩ ꯁꯤ ꯒ꯭ꯌꯥꯟ ꯇꯥꯗꯦ ꯑꯩ ꯃꯥ ꯅꯨꯡꯊꯤꯟꯗꯒꯤ ꯁꯥꯟꯅꯔꯛꯑꯔꯕꯅꯦ ꯋꯥꯔꯤꯁꯦ ꯑꯗ ꯑꯩꯅ ꯑꯩ ꯍꯣꯔꯦꯟ ꯄꯨꯡ ꯇꯔꯥꯐꯥꯎ ꯃꯅꯨꯡꯗ ꯈꯜꯂꯛꯀꯦꯅ ꯍꯥꯏꯔꯒ ꯁꯨꯡ ꯈꯟ ꯈꯟꯗꯕ ꯍꯧꯖꯤꯛ ꯈꯛꯇꯅꯦ ꯑꯩꯅ ꯈꯜꯂꯒ ꯍꯥꯏꯔꯤꯁꯦ
ꯊꯥꯎ ꯊꯥꯎ ꯊꯥꯅꯤꯡꯉꯕꯨꯗꯤ ꯀꯩꯁꯨ ꯀꯥꯏꯗꯦ ꯗꯥꯎꯗꯁꯨ ꯂꯩ ꯑꯗꯨꯒꯤꯗꯤ
ꯗꯨ ꯑꯣꯔ ꯗꯥꯏꯗ ꯊꯥꯖꯤꯟꯈ꯭ꯔꯦ ꯑꯗꯨꯝ ꯑꯥꯔꯖꯦꯟꯇꯤꯅꯥꯁꯦ
ꯍꯥꯏꯗꯤ ꯏꯪꯂꯦꯟ ꯁꯥꯟꯅꯔꯤꯗꯣ ꯍꯟꯗꯛ ꯑꯗꯨꯝ ꯃꯣꯏꯗꯤ ꯇꯤꯝ ꯑꯔꯤꯡꯕ ꯑꯗꯨꯝ ꯊꯦꯡꯅꯔ ꯂꯥꯛꯑꯦꯕ ꯅꯣꯔꯋꯦꯒꯥꯏꯗꯣ ꯂꯤꯡꯉꯤꯅꯦꯕ
ꯍꯣꯏ
ꯑꯗꯣ ꯃꯣꯏ ꯑꯝꯁꯨ ꯄ‌ꯣꯔꯛꯇ꯭ꯔꯤꯕ ꯑꯗꯩ ꯑꯥꯔꯦꯟꯇꯤꯅꯥꯅ ꯁꯥꯟꯅꯔꯤꯕ ꯇꯤꯝ ꯍꯥꯏꯗꯤ ꯅꯦꯁꯅꯦꯜ ꯇꯤꯝ ꯍꯥꯏꯁꯤꯗꯤ ꯑꯔꯤꯡꯕ ꯑꯝ ꯊꯦꯡꯅꯔꯛꯇ꯭ꯔꯤꯕ ꯍꯧꯖꯤꯛꯐꯥꯎꯗ
ꯑꯗꯨꯅꯦ ꯅꯪ ꯑꯗꯨꯃꯨꯛ ꯍꯥꯏꯖꯤꯜꯂꯛꯄ
ꯃꯗꯥꯎ ꯃꯗꯥꯎ ꯌꯥꯕ ꯍꯥꯏꯗ꯭ꯔꯥ ꯀꯩ ꯍꯥꯏꯗ꯭ꯔꯥ ꯃꯤꯅꯁꯨ ꯅꯨꯡꯁꯤꯗꯨꯕꯨꯗꯤ ꯃ‌ꯦꯁꯤ ꯌꯥꯎꯕꯩ ꯑꯔꯣꯏꯕꯖꯨ ꯑꯣꯏ ꯀꯥꯍꯟꯅꯤꯡꯕꯩꯀꯣ ꯄꯪꯉꯥꯏ ꯍꯥꯏꯕꯅꯦꯕ ꯑꯗꯒꯤ ꯀꯃꯥꯏꯅ ꯍꯥꯏꯅꯤꯡꯉꯤ ꯃꯃꯥꯡ ꯆꯍꯤꯁꯨ ꯀꯥꯈꯤꯕꯒꯤ ꯀꯥꯗꯣꯗꯥ ꯃꯥꯟꯕꯤꯗ‌ꯣ ꯃꯃꯥꯡ ꯆꯍꯤ ꯗꯤ ꯃꯥꯥꯂꯤꯌꯥ ꯍ‌ꯣꯏ ꯌꯥꯎꯏꯀꯣ ꯌꯥꯎꯗꯦꯀꯣ ꯍꯟꯗꯛ ꯀꯩꯁꯨꯝ
ꯎꯝ
ꯑꯗꯒꯤ ꯀꯃꯥꯏ ꯍꯥꯏꯅꯤ ꯏꯪꯂꯦꯟꯒꯤꯗꯤ ꯑꯃꯨꯛꯀꯃꯨꯛ ꯕ‌ꯦꯜꯂꯤꯡꯒꯝ ꯍ‌ꯣꯏ ꯃꯤ ꯇꯣꯞ ꯏꯁꯀꯣꯔꯁ ꯂꯩꯔꯤꯗꯣ ꯍꯧꯖꯤꯛ ꯀꯦꯟ ꯍꯣꯏꯒꯥꯗꯣ ꯑꯗꯨꯒ ꯀꯃꯥꯏ ꯍꯥꯏꯅꯤ ꯍꯣꯏ ꯑꯩꯅ ꯏꯪꯂꯦꯟ ꯄꯥꯝꯕꯩ ꯈꯤꯇꯪꯕꯨꯗꯤ ꯍꯥꯏꯔ‌ꯦ ꯑꯗꯨ ꯈꯪꯗ‌ꯦ ꯊꯥꯎ ꯊꯥꯅꯤꯡꯉꯗꯤ ꯑꯦꯔꯖꯦꯟꯇꯤꯅꯥ
ꯉꯔꯥꯡꯁꯤꯗꯅꯦ ꯑꯩ ꯈꯟꯗꯤ ꯃꯨꯛ ꯈꯟꯈ꯭ꯔꯦꯕ ꯑꯥ ꯍꯥꯏꯗꯤ ꯑꯩ ꯋꯥꯈꯜꯗ ꯈꯜꯂꯛꯄꯗꯣ ꯑꯩ ꯉꯔꯥꯡ ꯋꯥꯈꯜ ꯈꯜꯂꯛꯄꯥꯁꯦ ꯏꯁꯄꯦꯟꯅꯦ ꯑꯗꯣ ꯏꯁꯄꯦꯟ ꯊꯥꯍꯧꯗꯕꯤꯗ ꯐ꯭ꯔꯥꯟꯁ ꯊꯥꯈ꯭ꯔꯦꯗꯅ ꯑꯗ ꯍꯥꯏꯗꯤ ꯐ꯭ꯔꯥꯟꯁꯇꯨꯗꯤ ꯃꯌꯥꯝꯒꯤ ꯑꯣꯄꯤꯅꯤꯌꯟꯗ ꯊꯥꯈꯤꯕꯅꯦꯕ ꯑꯩꯖ‌ꯦ ꯑꯗ‌ꯣ ꯏꯁꯄꯦꯟꯖ‌ꯦ ꯋꯥꯈꯜ ꯈꯟꯕ ꯊꯥꯖꯍꯧꯗ꯭ꯔꯦꯅ ꯑꯗꯨꯒ ꯑꯩꯅ ꯈꯜꯂꯤꯁꯦ ꯉꯁꯤꯗꯤ ꯑꯩ ꯋꯥꯈꯜ ꯈꯟꯕꯗꯣ ꯊꯥꯔꯒꯦ ꯑꯩ ꯁꯤꯅꯦꯕ ꯑꯩꯅ ꯈꯜꯂꯤꯁꯦ ꯑꯗꯣ ꯈꯪꯗꯦ ꯀꯩꯅꯣ
ꯍꯟꯗꯛ ꯋꯥꯜ ꯀꯞꯗꯤ ꯏꯁꯄꯦꯟꯅ ꯀꯥꯔꯅꯤ
ꯑꯗꯨꯅ‌ꯦ ꯍꯣꯏ ꯍꯣꯔꯦꯟꯖ‌ꯦ ꯍꯣꯔꯦꯟꯖ‌ꯦ ꯑꯃ ꯂꯩꯍꯧꯔꯅꯤ ꯑꯗꯨꯒ ꯍꯌꯦꯡ ꯁꯥꯟꯅꯗꯣꯏꯖ‌ꯦ ꯏꯁꯄꯦꯟꯒ ꯑꯃꯒꯗꯤ ꯑꯣꯏꯗꯣꯏꯅꯦꯕ ꯅꯠꯇ꯭ꯔꯥ
ꯃꯣꯏ ꯁꯥꯟꯅꯒꯤꯔꯣꯏ ꯀꯩꯅꯣ ꯍꯥꯟꯅ ꯁꯥꯟꯅꯈꯤꯅꯤ ꯑꯥ ꯍꯣꯔꯦꯟ ꯑꯃ ꯂꯧꯍꯧꯕꯗꯨꯒ ꯐ꯭ꯔꯥꯟꯁꯀ ꯁꯥꯟꯅꯈꯤꯅꯤ ꯊꯥꯔ꯭ꯠ ꯄ꯭ꯂꯦꯁꯀꯤ ꯑꯗꯨ ꯊꯥꯅꯔꯀꯥꯟꯗꯗꯤ ꯀꯩꯅꯣ ꯑꯦꯅꯤ ꯂꯧꯍꯧꯕ ꯄꯣꯠꯇꯣ ꯑꯗꯨꯒ ꯊꯥꯔꯠ ꯄ꯭ꯂꯦꯁ ꯁꯥꯟꯅꯕ ꯃꯇꯝꯗ ꯐ꯭ꯔꯥꯟꯁꯁꯤ ꯊꯥꯎꯕ ꯐ꯭ꯔꯥꯟꯁꯅ ꯀꯥꯅꯤꯕ
ꯑꯣ ꯎꯝ ꯄ ꯇꯧꯗꯨꯏꯁꯤ ꯌꯦꯡꯕ ꯍꯥꯗꯨꯏꯅꯤ
ꯂ‌ꯩꯌ‌ꯣ ꯂꯩꯔꯣ ꯑꯗꯨꯝ
ꯍꯣꯏ ꯊꯥꯖꯤꯟꯒ꯭ꯔꯥꯝꯅꯤꯅ ꯍꯟꯗꯣꯛꯑꯔꯣꯏ
ꯊꯥꯎ ꯊꯥꯒ‌ꯦꯗꯤ ꯍꯥꯏꯒꯤ ꯋꯥꯕꯨ ꯉꯥꯛꯇꯕ꯭ꯔ‌ꯣ ꯃꯤꯅꯕꯨ ꯍꯥꯏꯗꯤ ꯑꯩꯅ ꯍꯥꯏꯒ ꯗꯤ ꯂꯣꯏꯔꯦ ꯍꯥꯏꯕꯨ ꯍꯥꯏꯔꯕ ꯇꯧꯅꯤ ꯍꯥꯏꯕ ꯀꯥꯟꯗꯗꯤ ꯇꯧꯔꯣꯏ ꯇꯧꯅꯤꯡꯗ꯭ꯔꯗꯤ ꯁꯨꯡꯇꯧ ꯇꯧꯗꯦ ꯇꯧꯅꯤ ꯈꯟꯈ꯭ꯔꯗꯤ ꯇꯧꯋꯤꯗꯨ ꯐꯥꯅ ꯂꯨꯒꯦꯔ ꯂꯥꯏꯒꯦꯔꯥ
ꯑꯗꯨꯅꯦ ꯈꯟꯈ꯭ꯔꯕꯅꯤꯅ ꯑꯗꯨꯝ ꯈꯟꯖꯤꯟꯅꯤꯡꯕꯅ ꯐꯔꯦ
ꯑꯗꯨꯅꯤ ꯍꯥꯏꯖ‌ꯦ ꯑꯩꯅ ꯍꯥꯏꯗ‌ꯣ ꯉꯁꯥꯏꯗꯣ ꯑꯩ ꯁꯨꯡꯅꯨꯡ ꯗꯕ ꯃꯤꯗꯣ ꯑꯩꯅ ꯗꯨꯝ ꯈꯪꯒꯔꯗꯤꯀꯣ ꯑꯗꯨ ꯈꯪꯗꯦ ꯑꯩꯖꯨ ꯑꯩꯅ ꯑꯣꯏꯅ ꯂꯥꯜꯂꯨꯕ ꯇꯥꯔꯦ
ꯑꯗꯣ ꯑꯩ ꯃꯇꯨꯡ ꯃꯅꯥꯎꯗꯤ ꯍꯥꯏꯗꯤ ꯃꯤ ꯀꯩꯅꯣ ꯑꯣꯏꯖꯨ ꯀꯩ ꯑꯣꯏꯖꯨ ꯂꯥꯛꯑꯖꯨ ꯁꯨꯡꯊꯥ ꯊꯥꯖꯧ ꯌꯥꯗꯧ ꯃꯥꯟꯗꯦ ꯍꯥꯏꯗꯤ ꯃꯤꯗꯣ
ꯀꯩꯅꯣ ꯍꯥꯏꯖꯦ
ꯍꯥꯏꯗꯤ ꯁꯨꯝ ꯊꯥꯖꯕꯖꯨ ꯃꯥꯡꯈꯤꯕꯩ ꯊꯥꯖꯧ ꯌꯥꯗꯧ ꯃꯥꯟꯗꯦꯕ
ꯑꯣ ꯍꯥꯏꯗꯤ ꯃꯤ ꯂꯥꯛꯄꯗꯥꯔꯣ
ꯑ ꯑꯇꯣꯞꯄ ꯁꯨꯝ ꯑꯩ ꯑꯇꯣꯞꯄ ꯍꯥꯏꯗꯤ ꯑꯩ ꯑꯗꯨꯝ ꯑꯇꯣꯞꯄ ꯊ‌ꯦꯡꯅ ꯊꯦꯡꯅꯔꯣꯏ ꯍꯥꯏꯕ ꯂꯩꯇꯦꯅ ꯗ‌ꯣ
ꯑꯗꯨ ꯑꯣꯏꯔꯖꯨ ꯁꯨꯝ ꯃꯤꯁꯦ ꯑꯃꯒ ꯑꯃꯒꯗꯤ ꯃꯥꯟꯅꯄꯣꯟꯇꯦ ꯁꯨꯡꯊꯥ ꯊꯥꯖꯗꯕꯗꯤ ꯇꯧꯅꯨꯗ
ꯇꯧꯅꯨꯗ ꯍꯥꯏꯗꯤ ꯀꯃꯥꯏꯅ ꯃꯥꯟꯕꯗꯤ ꯃꯥꯟꯅꯗꯦ ꯑꯗꯨꯁꯨ ꯃꯥꯟꯅꯗꯦ ꯈꯜꯂꯨꯕ ꯑꯩꯗ ꯊꯥꯖꯔꯨꯅꯨ ꯃꯤ ꯕꯥꯏ ꯌꯥꯔꯦ ꯇꯣꯛꯑꯁꯤꯗ ꯁꯨꯝ ꯋꯥꯔꯤ ꯁꯥꯟꯅꯔꯣꯏꯁꯦ ꯑꯩ ꯍꯥꯏꯅꯗꯦ
ꯎ ꯍꯣꯏ ꯍꯣꯏ ꯍꯣꯏ ꯑ ꯎꯝ ꯅꯣꯏ ꯃꯥ ꯍꯣꯏ ꯂꯩꯃꯤꯟꯅꯩ ꯅꯠꯇ꯭ꯔꯣ ꯅꯪ ꯍꯧꯖꯤꯛ
ꯂꯩ ꯈꯣꯏꯃꯥ ꯈꯣꯝꯃꯥ ꯇꯨꯝꯃꯝꯃꯅꯤ ꯁ꯭ꯋꯥꯏ ꯃꯄꯥꯟꯗ ꯐꯝꯃꯤ ꯍꯧꯖꯤꯛꯇꯤ
ꯅꯨꯏ ꯃꯥꯍꯣꯏ ꯉꯟꯇꯥ ꯇꯨꯝꯃꯦ ꯑꯗꯨꯗꯤꯀꯣ
ꯑꯩꯈꯣꯏ ꯃꯥꯒꯥꯁꯦ ꯉꯥꯏꯍꯥꯛ ꯂꯩꯔ ꯕꯣꯜ ꯌꯦꯡꯈꯠꯂꯛꯈꯤꯅꯤꯍꯦ
ꯅꯣꯏ ꯃꯥꯁꯨ ꯕꯣꯜ ꯌꯦꯡꯕ꯭ꯔꯣ
ꯌꯦꯡꯉꯤ ꯀꯩꯅꯣ ꯑꯦ
ꯃꯥꯗꯤ ꯀꯅꯥꯥꯏ ꯐꯦꯟꯅꯣ ꯑꯗꯨꯗꯤ
ꯑꯩꯈꯣꯏ ꯃꯥ ꯍꯥꯏꯁꯦ ꯑꯩꯈꯣꯏꯃꯥꯗꯤ ꯀꯅꯥꯝ ꯍꯥꯏꯗꯦ ꯑꯩꯈꯣꯏ ꯃꯥꯥꯗꯤ ꯑꯀꯥꯕꯒꯩꯖꯤ ꯄꯣ ꯍꯥꯟꯅ ꯌꯥꯝ ꯀꯥꯒꯤꯕꯒꯩꯖꯦ ꯄꯣ ꯑꯗꯒꯤ ꯑꯅꯧꯕ ꯑꯅꯧꯕ ꯑꯉꯥꯡ ꯌꯥꯎꯕꯩꯁꯦ ꯀꯥꯎꯕꯁꯤꯗ ꯂꯩꯕꯅꯤ
ꯑꯗꯨꯗꯤ ꯑꯅꯧꯕ ꯌꯥꯎꯕ ꯍꯥꯏꯗꯤ ꯀꯅꯥ ꯇꯥꯔꯦ ꯑꯗꯨꯗꯤ
ꯏꯁꯄꯦꯟ
ꯑꯗꯨꯅꯦ ꯅꯣꯏ ꯕꯥꯗꯤ ꯌꯦꯡꯗ꯭ꯔꯣ
ꯑꯈꯣꯏ ꯕꯥ ꯂꯩꯇꯔꯦ
ꯀꯥꯏꯗ
ꯃꯔꯤꯒꯌꯥ ꯍꯥꯏꯗꯅ ꯀꯔꯤ ꯍꯥꯏꯗꯣꯏꯅꯣ ꯈꯪꯗꯦ
ꯍꯥ
ꯀꯃꯥꯏꯅ ꯍꯥꯏꯗꯣꯏꯅꯣ ꯈꯪꯗꯦ ꯂꯩꯇꯦꯕ
ꯎꯝ ꯍꯣꯏꯁꯦ ꯎꯝ ꯎꯝ ꯅꯪ ꯃꯄꯥꯟꯗ ꯂꯩꯔꯤ
ꯂꯩ
ꯅꯨꯡꯁꯤꯠ ꯀꯟ ꯆꯥꯎꯂꯤ ꯄꯤꯗ ꯑꯗꯨ ꯁꯤꯠꯇꯦ
ꯀꯌꯥꯕ
ꯅꯨꯡꯁꯤꯠꯀꯁꯦ ꯆꯞ ꯂꯦꯞꯄꯦꯕ ꯑꯝꯇꯀ ꯁꯤꯠꯇꯦꯕ ꯅꯨꯡꯁꯤꯠ ꯂꯥꯛꯄ ꯑꯃ ꯁꯤꯠꯇꯦꯕ
ꯑꯩꯈꯣꯏꯖꯤꯛ ꯁꯤꯠꯇꯦ ꯀꯩꯅꯣ ꯑꯗꯨꯏꯁꯨ ꯅꯨꯡꯉꯥꯏ ꯑꯩꯈꯣꯏꯁ ꯁꯥꯢꯖꯦ ꯊꯤꯅ
ꯈꯔ ꯑꯩꯗꯤꯅꯥ ꯈꯤꯇꯪ ꯂꯤꯔꯤ ꯂꯤꯔꯒ ꯁꯤꯠꯇꯅ ꯇꯧꯔꯗꯤ ꯍꯧꯖꯤꯛꯀꯥꯟꯖꯦ ꯈꯪꯗꯦꯗ ꯁꯥꯕꯅ ꯌꯥꯝꯃꯦ
ꯁꯥꯗꯤ ꯁꯥꯏ ꯑꯗꯣꯏꯖꯨ ꯑꯩꯗ ꯂꯩꯔꯛꯄꯩ ꯁꯥꯕ ꯈꯥꯡꯕꯗꯤ
ꯎꯝ ꯍꯣꯏ ꯑꯗꯨꯕꯨꯗꯤ ꯁꯤꯗꯒꯤꯕꯨꯗꯤ ꯑꯅ ꯌꯥꯝꯅ ꯗꯃꯥꯗ ꯍꯦꯜꯂꯤ ꯍꯥꯏꯅꯤ
ꯑꯗꯨ ꯀꯁꯟ ꯇꯧꯅꯤ ꯍꯥꯏ ꯑꯣꯖꯥꯏꯗꯣ ꯃꯤꯒꯤ ꯂꯧ ꯆꯠꯂꯨꯕꯅꯤ ꯉꯁꯥꯏꯖꯨ ꯃꯤꯒꯤꯗꯧ ꯆꯨꯠꯄꯅꯤꯅ ꯋꯥꯏꯗ ꯍꯧꯖꯤꯛꯀꯥꯟꯗꯤ ꯌꯨꯝꯗ ꯂꯩꯔꯕꯅꯤꯅ ꯆꯠꯇꯕꯁꯨ ꯌꯥꯗꯒꯨꯝ ꯇꯧ ꯀꯣ ꯃꯤꯅ ꯍꯥꯏꯔꯛꯑꯒ
ꯍꯣꯏ ꯉꯁꯥꯅꯦ ꯍꯥꯏꯕ ꯑꯩꯈꯣꯏ ꯁꯤꯒꯤ ꯑꯩ ꯁꯣꯔꯣꯛꯁꯤꯗ ꯑꯩꯅ ꯎꯏꯅꯦꯕꯀꯣ
ꯎꯝ
ꯅꯨꯄꯥꯃ ꯀꯒꯥꯔꯤ ꯊꯣꯔ ꯆꯠꯂꯦꯕꯀꯣ ꯑꯗꯨꯒ
ꯎꯝ
ꯐꯤ ꯑꯩꯈꯣꯏ ꯁꯋꯥꯏ ꯃꯣꯏꯁꯋꯥꯏ ꯍꯨꯏꯁꯦ ꯌꯥꯝ ꯈꯣꯡꯕꯅꯦꯕꯀꯣ ꯑꯗ ꯃꯥꯖꯦ ꯒꯥꯔꯤ ꯆꯞ ꯂꯥꯎꯅ ꯈꯥꯝꯒꯔꯦ ꯁꯤꯗ ꯑꯗꯨꯒ ꯎꯝ ꯒꯥꯔꯤꯁꯦ ꯈꯥꯝꯒ꯭ꯔꯦ ꯑꯗꯨꯒ ꯃꯅꯤꯡ ꯃꯥꯁꯦ ꯊꯋꯣꯏꯀꯤ ꯃꯈꯥꯗꯒꯤ ꯅꯨꯡ ꯑꯃ ꯈꯨꯟꯒꯠꯂꯦꯕ ꯈꯪꯕ꯭ꯔꯥ ꯍꯨꯏ ꯍꯏ ꯌꯥꯝ ꯂ
ꯑꯩꯈꯣꯏ ꯌꯥꯝ ꯂꯥꯅꯩꯑꯕ ꯑꯩꯅ ꯁꯤ ꯎꯅꯤꯡꯉꯦꯕꯀꯣ ꯍꯈꯣꯏꯁꯤꯗ ꯑꯃꯨꯛ ꯊꯣꯡꯉꯝꯃꯦ ꯑꯗꯨꯒ ꯣ
ꯑꯩꯌꯥꯝ ꯁꯥꯎꯅꯤꯡꯉꯨ ꯖꯥꯠ ꯈꯣꯡꯒꯨꯝꯕꯗꯨꯗ
ꯁꯥꯎꯅꯤꯡꯕꯅꯤ ꯑꯩ ꯊꯥꯏꯅ ꯁ꯭ꯀꯨꯜ ꯂꯩ ꯀꯥꯟꯗ ꯍꯨꯏꯅ ꯊꯤꯏꯅꯤ
ꯑꯩꯗꯤ ꯍꯨꯏꯆꯤꯛ ꯑꯝꯕꯨ ꯆꯤꯛꯇ꯭ꯔꯤ ꯑꯗꯨꯁꯨ ꯀꯤꯕꯗꯤ ꯌꯥꯝ ꯀꯤꯖꯩ ꯍꯨꯏꯗꯤ
ꯀꯤꯗꯤ ꯀꯤꯗꯦꯕ ꯑꯗꯣ ꯍꯥꯏꯗꯤ ꯀꯃꯥꯏꯅꯤ ꯃꯆꯥ ꯀꯣꯛꯄ ꯃꯥꯜꯂꯦꯕꯣꯏꯗꯣ ꯍꯥꯏꯗꯤ ꯑꯗꯣ ꯑꯩꯗꯣ ꯑꯩ ꯑꯩꯗꯤ ꯀꯔꯤꯝ ꯈꯪꯗꯦ ꯑꯩ ꯁꯨꯝ ꯆꯨꯝ ꯆꯠꯆꯕꯅꯦꯕ ꯇꯨꯡꯗ ꯑꯩ ꯉꯍꯥꯛ ꯁꯨꯝ ꯏꯟꯅꯔꯑꯦ ꯑꯩꯈꯣꯏ ꯁꯨꯝ ꯂꯩꯃꯤꯟꯅꯕ ꯍꯨꯏꯅꯦ ꯑꯗꯣ ꯑꯩ ꯀꯔꯤꯝ ꯈꯟꯅꯕ ꯂꯩꯃꯤꯟꯅꯕꯅꯤꯅ ꯇꯨꯡꯗ ꯁꯨꯝ ꯆꯪꯁꯤꯜꯂꯤꯑꯦ ꯑꯗꯨ ꯂꯥꯛꯁꯤꯜꯂ ꯅꯨꯡꯗꯥꯡꯗ ꯍꯣꯁꯄꯤꯇꯥꯜ ꯑꯗꯨꯝ ꯌꯧ ꯏ
ꯅꯍꯥꯟꯁꯨ ꯅꯍꯥꯟꯁꯨ ꯖꯦꯅꯤꯝꯁ ꯂꯥꯛꯑꯝꯃꯤ ꯑꯩ
ꯎꯝ ꯀꯗꯣꯕꯒꯤ
ꯁꯔꯖꯔꯤ ꯇꯧꯒꯦ ꯇꯧꯕ ꯑꯗꯨꯏ
ꯀꯥꯏ ꯕ
ꯁꯔꯖꯔꯤ ꯇꯧꯒꯦ ꯇꯧꯕ ꯑꯗꯨ
ꯀꯩꯒꯤꯅꯣ ꯍꯥꯏꯖꯦ
ꯑꯩꯒꯤ ꯅꯥꯇꯣꯟꯒꯤ ꯁꯥꯏꯟꯁ ꯇꯧꯕ ꯑꯗꯨꯒ
ꯑꯣ ꯁꯅ ꯁꯥꯏꯅꯁ ꯇꯧꯕ꯭ꯔꯣ ꯁꯥꯏꯅꯁ ꯇꯧꯁꯦ ꯅꯨꯡꯉꯥꯏꯇꯦ ꯍꯥꯏꯌꯦ
ꯍꯣꯏ ꯔꯥꯏ ꯑꯗꯒꯤ
ꯏꯪꯊꯝꯊꯥꯗꯒꯁꯦ ꯅꯣꯟꯊꯔꯒ ꯆꯥꯛ ꯆꯥꯕꯐꯧ ꯌꯥꯗꯕꯒ ꯌꯥꯎꯋꯦꯒ ꯍꯥꯏꯌꯦ
ꯑꯗꯨꯃꯗꯤ ꯀꯩꯝ ꯇꯧꯗꯦ ꯀꯩꯁꯨꯝ ꯇꯧꯗꯦ ꯑꯗꯨꯃꯗꯤ ꯀꯩꯝꯇ ꯂꯩꯇꯦ
ꯑꯣ ꯑꯗꯨꯗꯤ ꯅꯪ ꯍꯦꯟꯖꯤꯟꯗꯠꯄ ꯃꯥꯜꯂꯦ ꯂꯩꯖꯔꯒꯖꯨ
ꯍꯣꯏ ꯑꯗꯨꯗ ꯃꯣꯏꯅ ꯃꯇꯝ ꯌꯥꯝ ꯆꯪꯉꯤꯅꯤ ꯅꯪ ꯑꯗꯨ ꯇꯝ ꯆꯠꯂꯨꯕꯗ ꯈꯣꯠꯂ ꯊꯣꯂꯛ ꯇꯧꯁꯦ ꯍꯥꯏ ꯑ ꯑꯗꯨ ꯑꯩ ꯍꯣꯏ ꯌꯥꯔꯝ
ꯑꯣ ꯅ ꯅꯪ ꯌꯥꯝ ꯀꯟꯅ ꯍꯦꯟꯖꯟꯕꯗꯨ ꯅꯠꯇ꯭ꯔꯒ ꯑꯣꯄꯔꯦꯁꯟ ꯇꯧꯊꯣꯛꯀꯗꯣꯏ ꯁꯔꯖꯔꯤ ꯇꯧꯊꯣꯛꯀꯗꯧꯔꯤꯗꯣ ꯑꯩꯈꯣꯏꯒꯤꯅ
ꯑꯗꯨꯝ ꯇꯧꯒꯦ ꯇꯧꯕꯅꯤꯅ ꯅꯨꯡꯉꯥꯏꯇꯕ
ꯍꯣꯏ ꯑꯗꯨꯕꯨꯗꯤ ꯈꯣꯟꯒ ꯑꯣꯟ ꯈꯣꯟ ꯑꯣꯟꯕꯤꯗꯣ ꯇꯧꯕ
ꯑꯗꯨꯃꯥꯏꯅ ꯇꯧꯗꯗ ꯑꯩ ꯈꯣꯟ ꯑꯗꯨꯝ ꯆꯥꯎꯕꯅꯤ ꯆꯥꯎꯗꯅꯦ
ꯎꯝ ꯆꯥꯎꯕꯗꯤ ꯆꯥꯎꯋꯦ ꯑꯗꯨꯏꯁꯨ ꯁꯨꯝ ꯂꯩꯗꯅ ꯂꯣꯛ ꯊꯣꯡꯕꯩ ꯇꯥꯏꯞꯇ ꯃꯈ ꯇꯧꯕꯩ ꯇꯥꯏꯞ ꯇꯧꯕꯅꯦ ꯃꯣꯏꯗꯤ
ꯑꯗꯨꯃꯕꯗꯤ ꯇꯧꯗꯦ ꯑꯩ ꯑꯗꯥꯝ ꯃꯦꯄꯜꯁꯦ ꯌꯥꯝ ꯆꯥꯎꯋꯤ ꯑꯗꯨ
ꯎꯝ
ꯇꯣꯡ